ꯍꯥꯎ
ꯇꯥꯕ꯭ꯔꯥꯅꯦꯍꯦ ꯅꯪꯕꯨ ꯑꯣꯏꯅ ꯀꯣꯟꯅ ꯋꯥꯁꯨ ꯇꯥꯒꯗꯕ ꯀꯨꯏꯔꯦ ꯅꯪ ꯀꯃꯥꯏ ꯀꯃꯥꯏꯅ ꯇꯧꯔꯤꯒꯦ ꯍꯪꯉꯛꯏꯅꯤꯅꯦꯍꯦ
ꯈꯪꯗꯦ ꯇꯧꯔꯤꯁꯤꯠꯇꯣ ꯍꯧꯖꯤꯛ ꯃꯇꯝꯁꯦ ꯁꯦꯟ ꯊꯨꯝꯒ ꯊꯣꯛꯇꯕꯒ ꯁꯦꯟ ꯊꯨꯝꯒ ꯊꯣꯛ ꯇꯧꯕ ꯃꯊꯥꯁ ꯑꯃ ꯊꯣꯛꯣꯛꯅ ꯁꯥꯔꯤꯅꯦ ꯍꯧꯖꯤꯛꯀꯥꯟꯁꯤꯦ
ꯁꯤ ꯑꯗꯨꯅꯤꯅꯦ ꯁꯨꯝ ꯆꯥꯎꯁꯟ ꯆꯥꯎꯁꯜꯂꯛꯑꯒ ꯃꯊꯥ ꯁꯥꯕ ꯍꯦꯟꯒꯠꯂꯛꯑꯦ ꯑꯗꯨꯅꯤ
ꯑꯗꯨꯅꯤ ꯅꯨꯄꯤ ꯊꯤꯕꯒꯤ ꯃꯇꯥꯡꯗ ꯌꯧꯔꯛꯑꯕꯅꯤ ꯑꯗꯨ ꯄꯩꯁꯥꯅꯒ ꯄꯥꯏꯗꯕꯅꯦ
ꯅꯨꯄꯤꯒꯗꯤ ꯊꯤꯗꯧ ꯋꯥꯠꯈꯤꯅꯤꯗ ꯅꯨꯄꯤꯒꯗꯤ ꯊꯤꯒꯨꯝꯁꯤ ꯑꯩꯈꯣꯏ ꯍꯌꯦꯡꯋꯥꯏ ꯇꯞꯅ ꯊꯕꯛ ꯏꯪꯈꯥꯡ ꯇꯧꯔꯀꯥꯟꯗ ꯇꯧꯁꯤ ꯅꯨꯄꯤ ꯊꯤꯕꯒꯤ ꯊꯕꯛꯁꯤꯗꯤ
ꯃꯗꯨꯕꯜꯗꯥ ꯍꯥꯏꯗꯤ ꯁꯦꯟꯊꯣꯛ ꯂꯝꯕꯤ ꯍꯥꯟꯅ ꯑꯗ ꯑꯩꯅ ꯃꯇꯨꯡꯗ ꯌ ꯀꯩ ꯁꯥ
ꯍꯣꯏ ꯅꯪꯒꯤ ꯅꯦꯠꯋꯥꯛꯇꯣ ꯈꯔ ꯈꯔ ꯄꯞ ꯄꯕ ꯇꯠꯄ ꯃꯥꯜꯂꯤꯅꯤ
ꯀꯠꯄ꯭ꯔꯥ
ꯇꯥꯞ ꯑꯣ ꯇꯠꯇꯦ ꯇꯠꯇꯦ ꯑꯃꯨꯛ ꯇꯥꯔꯦ ꯐꯖꯅ ꯃꯅꯤꯄꯨꯔꯒꯤꯅꯦꯋꯥꯛꯁꯤꯔꯤꯕ ꯄꯦꯔꯥꯅꯤ ꯍꯧꯖꯤꯛꯀꯥꯟꯗꯤ
ꯌꯥꯗ꯭ꯔꯦ ꯌꯥꯗ꯭ꯔꯦ ꯑꯦꯋꯥꯔꯗꯁ ꯀꯃꯥꯏꯅ ꯇꯧꯕꯅꯣ ꯈꯪꯗꯦ ꯍ ꯇꯠꯄ꯭ꯔꯥ
ꯅꯪꯗꯣ ꯅꯍꯥꯟꯗꯣ ꯅꯪꯒꯤ ꯕꯥꯔꯗꯦ ꯇꯥꯕ꯭ꯔꯥ ꯈꯪꯗꯦ ꯐꯣꯇꯣ ꯑꯃ ꯎꯔꯝꯃꯦ ꯑꯗꯨꯗꯒꯤ ꯑꯁ ꯑꯩ ꯑꯩꯁꯨ ꯈꯪ ꯅꯤꯡꯁꯤꯡꯉꯛꯄ ꯉꯁꯤꯗꯤ ꯑꯝꯇ ꯀꯣꯜ ꯇꯧꯔꯒꯦꯅ
ꯗꯣ ꯂꯒꯤ ꯖꯨꯟ ꯏꯥꯡ ꯀ ꯗꯔꯗ ꯇꯕꯅꯤ
ꯑꯣ
ꯇꯥꯎ
ꯑꯃꯨꯛ ꯇꯥꯕ ꯇꯥꯕ ꯐꯪꯗ꯭ꯔꯦ ꯅꯦꯠꯋꯥꯛꯇꯣ ꯈꯤꯇꯪ ꯍꯧꯒꯠꯄ ꯌꯥꯕ꯭ꯔꯥ ꯌꯦꯡꯉꯣ
ꯅ ꯀꯨꯟ꯭ꯔ ꯀꯨꯟꯊ꯭ꯔꯥ ꯍꯌꯦꯡꯒꯦ ꯉꯟꯅꯕꯨ ꯍꯥꯏꯍꯧꯗ꯭ꯔꯦ ꯏꯇꯥꯎ ꯍꯌꯦꯡꯗꯣ ꯈꯔ ꯂꯥꯛꯑꯣꯀꯣ
ꯀꯩ ꯍꯥꯏꯅꯣ ꯑꯩ ꯅꯪꯒꯤ ꯅꯪ ꯉꯥꯡꯉꯤꯗꯨ ꯇꯥꯗ꯭ꯔꯦꯕ
ꯇꯔꯕꯣ ꯇꯔꯕꯣ
ꯇꯥꯔꯦ ꯇꯥꯔꯦ ꯑꯗꯨꯗꯤ ꯐꯖꯅ ꯇꯥꯔꯦ
ꯍꯣ ꯑꯩꯗꯥ ꯕꯥꯔꯗꯦꯒꯤꯗꯣ
ꯎꯝ
ꯉꯟꯅꯗꯤ ꯍꯥꯏꯍꯧꯗ꯭ꯔꯦ ꯑꯗꯣ ꯍꯌꯦꯡꯁꯦ ꯉꯥꯛꯇꯪ ꯏꯉꯥꯟꯅꯕ ꯃꯌꯥꯝꯁꯨ ꯌꯥꯎꯋ ꯉꯥꯛꯇꯪ ꯆꯥꯛ ꯆꯔꯑ ꯑꯝꯇꯪ ꯆꯃꯤ
ꯌꯥꯏ ꯌꯥꯏ ꯀꯩꯝ ꯀꯥꯏꯗꯦ ꯑꯗꯨꯝ ꯂꯥꯛꯀꯦ
ꯑꯣ ꯑꯗꯨꯗꯤ
ꯅꯪ ꯍꯣꯁꯇꯦꯜ ꯅꯨꯡꯊꯦꯜ ꯂꯩꯔꯤꯕꯣ ꯀꯥꯏ ꯂꯩꯔꯤꯒꯦ
ꯑꯩꯗꯣ ꯑꯦꯝ ꯌꯨꯒꯤ ꯃꯦꯟꯁꯀꯤ ꯍꯣꯁꯇꯦꯜ ꯅꯝꯕꯔ ꯋꯥꯟꯗ ꯂꯩꯌꯦ
ꯑꯣ ꯑꯗꯨꯗꯤ ꯍꯦꯛꯇ ꯂꯥꯛꯁꯤꯜꯂꯛꯑꯒꯦ
ꯍꯌꯦꯡꯗꯤ ꯈꯔ ꯉꯟꯅ ꯂꯥꯛꯑꯒ ꯑꯩꯈꯣꯏꯗꯣ ꯑꯣ ꯇꯥꯎ ꯂꯩꯔꯣꯏ ꯏꯇꯥꯎ ꯑꯌꯨꯛꯁꯤꯕꯨ ꯄꯨꯡ ꯀꯌꯥꯗꯒ ꯍꯧꯒꯠꯀꯦ
ꯄꯨꯡ ꯍꯧꯨꯖꯤꯛꯀꯥꯟ ꯉꯜꯂꯦ ꯍꯥꯏꯇꯥꯔꯦ ꯄꯨꯡ ꯃꯔꯤ ꯃꯈꯥꯏ ꯃꯉꯥꯗꯏ ꯍꯧꯒꯠꯂꯦ ꯑꯗꯨꯒ ꯎꯝ ꯀꯩꯅꯣ ꯇꯧꯔꯤ ꯋꯥꯋꯀꯤꯡ ꯆꯠꯄ ꯈꯣꯠꯄ ꯑꯗꯨꯃꯥꯏꯅ ꯈꯔ ꯁꯥꯟꯅꯔꯤꯌꯦ ꯌꯨꯝꯗ ꯂꯩꯔꯒ ꯆꯥꯕ ꯊꯛꯄ ꯈꯔ ꯇꯧ ꯇꯧꯔꯒ
ꯑꯗꯨꯗꯤ ꯌꯨꯝꯕꯤ ꯊꯛ ꯇꯗꯤ ꯌꯨꯝꯗꯤ ꯀꯌꯥ ꯂꯩꯏ ꯑꯌꯨꯛꯇꯗꯤ
ꯅꯪꯒꯤ ꯈꯣꯟꯗꯣ ꯇꯥꯗ꯭ꯔꯔꯤꯃꯤ ꯑꯃꯨꯛꯁꯨ ꯄꯠ ꯄꯠ ꯑꯃꯨꯛꯁꯨ ꯀꯩꯅꯣ ꯇꯧ ꯈꯪꯗꯦ ꯅꯣꯏ ꯂꯩꯀꯥꯏꯗꯣ ꯅꯦꯠꯋꯥꯛ ꯌꯥꯝ ꯌꯥꯗ꯭ꯔꯕ ꯅꯣꯏ ꯀꯩꯅꯣꯗꯣ ꯍꯣꯁꯇꯦꯜꯗꯣ ꯌꯥꯗ꯭ꯔꯕꯒ ꯇꯧꯔꯤ
ꯑ ꯑꯩꯈꯣꯏꯦꯜꯗꯤ ꯀꯩꯅꯣ ꯇꯧꯋ ꯍꯧꯖꯤꯂꯅꯤ ꯋꯥꯔꯤ ꯁꯔ ꯀꯅꯣ ꯇ ꯇ ꯆꯨꯏꯌꯦ
ꯇꯥꯗ꯭ꯔꯦ
ꯌꯦꯁꯨ ꯃꯥꯊ ꯇꯥꯔꯕꯣ ꯇꯥꯔꯕꯣ
ꯐ ꯇꯥꯔꯦ ꯑꯃꯣ
ꯇꯕꯣ ꯎꯝ
ꯈꯔ ꯈꯔ ꯇꯥꯔꯦ ꯇꯥꯔꯦ ꯇꯥꯔꯦ
ꯇꯥꯔꯕ ꯇꯥꯔꯕ ꯊꯝꯁ ꯇꯟꯅ ꯂꯥꯛꯑꯒ ꯁꯦꯝ ꯁꯥ ꯇꯧꯃꯤꯟꯅꯗꯅ ꯌꯥꯝ ꯃꯔ ꯃꯄꯥꯡ ꯋꯥꯔꯤ ꯁꯥꯕ ꯈꯣꯠ ꯇꯧꯔꯒ ꯆꯥꯃꯤꯟꯅ ꯈꯣꯠꯃꯤꯟꯅ ꯇꯧꯒꯦ ꯍꯥꯏꯕ ꯍꯥꯏꯕꯗꯣ ꯍꯥꯏꯒꯦ ꯇꯧꯕꯅꯤ
ꯍꯣꯏ ꯍꯣꯏ ꯃꯌꯥꯝ ꯗ ꯑꯩ ꯇꯥꯂꯨꯏꯔꯦꯅ ꯑꯩꯈꯣꯏꯒꯤ ꯏꯇꯥꯎ ꯃꯌꯥꯝ ꯎꯗꯕꯗꯣ ꯃꯣꯏ ꯃꯣꯏꯁꯨ ꯊꯕꯛ ꯃꯣꯏ ꯊꯕꯛꯇꯣ ꯂꯣꯏ ꯇꯧ ꯆꯠꯅ ꯂꯩꯅꯤꯅ ꯀꯅꯥꯅ ꯀꯩꯗꯧꯔꯤꯅꯣꯁꯨ ꯈꯪꯗ꯭ꯔꯦ
ꯏ ꯇꯥꯎꯒꯤ ꯍꯧꯖꯤꯛꯀꯥꯟꯁꯤ ꯀꯔꯤ ꯀꯨ ꯍꯣꯠꯅꯔꯤꯒꯦ
ꯑꯩꯗꯣ ꯊ ꯑꯦꯛꯖꯥꯝ ꯁꯨꯝ ꯊꯥꯒꯦꯅ ꯈꯜꯂꯤ ꯑꯗꯣ ꯌꯨꯝꯗ ꯂꯩꯕꯅꯤꯅ ꯍꯦꯛꯇ ꯂꯥꯏꯔꯤꯛꯀ ꯄꯥ ꯆꯥꯕ ꯈꯣꯠꯄꯗꯨ ꯍꯦꯛꯇ ꯉꯝꯗꯦꯅꯤ ꯑꯗꯨ ꯔꯦꯟꯒꯨꯝꯕꯝꯗ ꯂꯩꯔꯒ ꯂꯥꯏꯔꯤꯛ ꯄꯥꯁꯤꯔꯅꯁꯨ ꯈꯜꯂꯤꯅꯤ ꯌꯨꯝꯗ ꯂꯩꯕꯗꯣ ꯑꯗꯨ ꯍꯦꯛꯇ ꯊꯕꯛ ꯑꯃꯃꯨꯛ ꯑꯃꯃꯨꯛ ꯁ ꯀꯩꯅꯣꯒꯤ ꯑꯦꯁ ꯑꯦꯁ ꯁꯤꯒꯨꯝꯕ ꯑꯦꯛꯖꯥꯝ
ꯎꯝ ꯍꯜꯂꯣ ꯏꯇꯥꯎ
ꯇꯔꯕꯨꯣ ꯇꯔꯕꯨꯣ
ꯑ ꯍ ꯇꯔꯕꯣ
ꯄ ꯇꯠꯂꯦ ꯑꯩ ꯑꯃꯨꯛꯀ ꯍꯟꯅ ꯇꯧꯔꯛꯀꯦ ꯇꯥꯎ
ꯇꯔꯕꯣ ꯏꯗ ꯑꯩ ꯑꯃꯨꯛ ꯈꯔꯦ ꯌꯥꯗ꯭ꯔꯦ
ꯑꯣ ꯍꯣ